ꯍꯜꯂꯣ ꯑ ꯇꯥꯔꯕꯣ
ꯍꯥꯎ ꯇꯥꯏꯌꯦ
ꯀꯩꯗꯧꯔꯤꯅꯣ
ꯑ ꯀꯩꯁꯨ ꯇꯧꯗꯅ ꯑꯗꯨꯝ ꯂꯩ ꯆꯥꯛꯇꯤ ꯆꯥꯔꯨꯔꯕꯣ
ꯆꯥꯕ ꯃꯇꯝꯔꯅꯦ
ꯑꯥꯎ
ꯊꯣꯡꯗ꯭ꯔꯤꯌꯦ ꯑꯩꯈꯣꯏꯗꯤ
ꯑꯁ ꯊꯦꯡꯍꯦ
ꯁꯟꯗꯦꯅꯤꯅꯥ ꯉꯜꯜꯂꯤꯗ ꯉꯁꯤꯗꯤ
ꯎꯝ
ꯅꯪꯗꯤ ꯆꯥꯔꯕꯣ
ꯆꯥꯗ꯭ꯔꯤꯗ ꯍꯥꯏꯁꯨ
ꯑꯁꯤ ꯅꯪꯁꯨ ꯊꯦꯡꯉꯤꯅꯦ ꯑꯗꯨꯗꯤ ꯀꯔꯤ ꯏꯟꯖꯥꯡ ꯊꯣꯡꯈ꯭ꯔꯕꯥ
ꯏꯟꯖꯥꯡꯒꯥ ꯈꯪꯗ꯭ꯔꯤ ꯍꯧꯈꯛꯇ ꯉꯥꯏꯔꯤꯕꯥ
ꯑꯩꯁ ꯂꯣꯏꯔꯦ ꯅꯪꯅꯥ ꯊꯣꯡꯗꯅ ꯀꯅꯥ ꯊꯣꯡꯂꯤꯅꯣ
ꯆ‌ꯦꯅꯥ ꯉꯔꯥꯡ ꯅꯨꯡꯗꯥꯡꯗ ꯇꯨꯝꯗꯕꯩ ꯌꯥꯗ꯭ꯔꯦꯕꯥ
ꯀꯔꯤ ꯇꯧꯔꯒ ꯂꯩꯒꯦ
ꯀꯣꯡ ꯑꯇ ꯇꯧꯔꯒ ꯂꯩꯕ
ꯑꯁ ꯅꯪꯁꯦ ꯕꯤꯖꯤ ꯃꯦꯟ ꯔ ꯑꯗꯨꯗꯤ
ꯑꯣ ꯌꯥꯝ ꯋꯥꯔꯦꯕ
ꯅꯪꯒꯤ ꯅꯥꯄꯣ ꯅꯥꯗ꯭ꯔꯣ
ꯉꯗ꯭ꯔꯤ
ꯌꯥꯝ ꯍꯔꯥꯎꯕ ꯃꯥꯜꯂꯤꯗ
ꯍꯟꯗꯛ ꯃꯔꯛꯁꯦ ꯀꯩꯒꯤꯅꯣ ꯈꯪꯗꯦꯅꯦ
ꯄꯪ ꯄꯪ ꯍꯔꯥꯎꯋꯦ ꯍꯥꯏꯗꯨꯔꯣ
ꯑꯥꯎ ꯄꯪ ꯄꯪ ꯍꯔ ꯑꯣꯏꯌꯦ
ꯀꯔꯤ ꯀꯔꯤ ꯑꯦꯟꯁꯥꯡ ꯄꯤꯖꯒꯦ ꯅꯣꯏ ꯏꯃꯨꯡꯁꯦ ꯌꯥꯝ ꯍꯔꯥꯎꯔꯤꯁꯤꯕꯨ ꯁꯥ ꯉꯥ ꯄꯤꯖꯕ꯭ꯔꯥ ꯃꯣꯔꯣꯛ ꯄꯤꯖꯕ꯭ꯔꯥ
ꯏꯪꯂꯤꯁ ꯅꯪ ꯁꯤ
ꯎꯝ ꯑꯩꯈꯣꯏꯗꯤ ꯕꯣꯜ ꯌꯦꯡꯗꯦꯗ ꯕꯣꯜ ꯌꯦꯡꯕ ꯍꯩꯇꯦꯅꯦ ꯅꯪ ꯅꯪꯗꯤ ꯌꯦꯡꯕ꯭ꯔꯣ
ꯑꯧ ꯌꯦꯡꯉꯦ ꯄꯦꯅꯥꯜꯗꯣꯗꯣ ꯉꯝꯗ꯭ꯔꯦ ꯗ꯭ꯔꯣ ꯇꯥꯒꯦ
ꯁꯤꯈ꯭ꯔꯕꯣ
ꯁꯤꯤꯗꯤ ꯁꯤꯗꯔꯤꯗ ꯍꯉꯦ
ꯑꯗꯣ ꯅꯪꯗꯤ ꯕꯣꯁꯅꯥꯕ ꯍꯩꯕ꯭ꯔꯣ
ꯑꯧ ꯌꯥꯝ ꯍꯩꯕꯅꯦ
ꯑꯩꯁ ꯌꯦꯡꯅꯤꯡꯉꯤꯗ ꯅꯪꯅ ꯕꯣꯠ ꯁꯥꯟꯅꯕꯁꯦ
ꯃꯊꯪ ꯆꯍꯤꯗ ꯑꯣꯏꯅ ꯁꯅꯕ ꯍꯧꯔꯒꯦ
ꯑꯩꯈꯣꯏ ꯔꯣꯝꯗ ꯁꯣꯅꯕ ꯂꯥꯛꯑꯣ ꯉꯦ
ꯅꯣꯏꯔꯣꯝꯗꯁꯨꯅꯥꯔꯗꯤ ꯑꯁ ꯃꯤ ꯅꯣꯛꯅꯤꯡꯉꯥꯏ ꯌꯥꯝ ꯂꯩꯕ ꯑꯗꯨꯒꯤ ꯏꯁꯅꯥꯕꯨ ꯇꯟꯥꯟꯕ
ꯅꯣꯛꯄꯗꯣ ꯍꯔꯥꯎꯗ꯭ꯔꯣ ꯃꯌꯥꯝ ꯂꯣꯏꯅ ꯅꯣꯛꯀꯗꯕꯅꯦ ꯅꯪꯁꯨ ꯍꯧꯖꯤꯛ ꯅꯣꯛꯏꯁꯤꯗꯤ
ꯎꯝ ꯅꯣꯀꯗꯥꯕꯅꯤ ꯅꯣꯡꯃꯜꯂꯗꯤ ꯌꯥꯗꯕꯅꯦ
ꯚꯤꯇꯥꯃꯤꯟ ꯌꯥꯝ ꯂꯥꯛꯄꯅꯦ ꯅꯣꯛꯄꯗꯤ
ꯑꯩꯗꯤ ꯅꯣꯡꯃꯟꯕ ꯍꯩꯔꯥ ꯈꯪꯗꯦꯅꯦ ꯀꯪꯉꯤꯅꯦ ꯌꯥꯝꯃꯟꯕꯗꯒꯤ
ꯅꯌꯥꯗꯣ ꯀꯥꯔꯒ ꯑꯗꯨꯝ ꯂꯩꯕꯒꯤ ꯈꯔ ꯈꯔ ꯈꯨꯝꯖꯤꯜꯂꯒꯅꯣ ꯑꯗꯨꯗꯤ ꯃꯤꯗꯤ ꯅꯣꯛꯑꯗꯤ ꯅꯣꯏꯌꯦꯅ ꯍꯛꯆꯥꯡ ꯐꯩꯌꯦꯦꯅ ꯅꯣꯛ ꯅꯣꯛꯏꯁꯤ ꯀꯥꯟꯗ
ꯎꯝ
ꯅꯪꯁꯤꯗꯤ ꯑꯣꯟꯅꯔꯦ
ꯅꯣꯏꯗꯤ ꯅꯣꯡ ꯆꯨꯗ꯭ꯔꯣ
ꯎꯁ ꯍꯧꯖꯤꯛꯇꯤ ꯅꯨꯡꯁꯥ ꯌꯥꯝ ꯀꯜꯂꯦꯍꯦ
ꯑꯣ ꯑꯩꯈꯣꯏꯗꯤ ꯀꯟꯅ ꯆꯨꯔꯤꯑꯕ ꯍꯧꯖꯤꯛ
ꯏꯁꯅ ꯆꯤꯟꯊꯤꯔꯦ
ꯐꯗꯦ ꯍꯦ
ꯅꯣꯡ ꯃꯈꯣꯟꯁꯨ ꯇꯥꯗꯦ
ꯅꯣꯡ ꯀꯣꯟꯗ ꯑꯩ ꯔꯨꯝꯗ ꯂꯩꯕꯒꯤ ꯑꯗꯨ ꯇꯥꯗꯕꯅꯤ
ꯔꯨꯝꯗ ꯂꯩꯔꯁꯨ ꯅꯣꯡ ꯇꯥꯕ ꯃꯈꯣꯟꯗꯤ ꯇꯥꯕꯅꯦꯍꯦ
ꯍꯧꯖꯤꯛ ꯍꯧꯖꯤꯛ ꯍꯧꯖꯤꯛꯀꯥꯟꯒꯤ ꯅꯣꯡꯃꯨꯛ ꯈꯣꯅꯤ ꯇꯥꯔꯣꯏꯗ
ꯂꯣꯏꯅꯦ ꯑꯦꯑ
ꯑꯥꯎ ꯑꯞꯗꯦꯠ ꯇꯧꯔꯛꯄꯗꯒꯤ ꯌꯥꯗ꯭ꯔꯦ
ꯅꯣꯡꯁꯤꯁꯨ ꯑꯞꯗꯦꯠ ꯇꯧꯕ ꯑꯣꯏꯔꯦ
ꯎꯝ
ꯉꯁꯤꯗꯤ ꯀꯔꯤ ꯇꯧꯒꯅꯤ
ꯉꯁꯤꯗꯤ ꯑꯗꯨꯝ ꯂꯩꯔꯣꯏꯅꯦ
ꯐꯣꯟ ꯇꯧꯒꯗ꯭ꯔꯣ
ꯑ ꯇꯧꯒꯅꯤ ꯍꯣꯏ ꯀꯅꯤ ꯑꯩꯗꯤ ꯑꯩꯅꯁꯨ ꯇꯧꯔꯛꯄ ꯃꯣꯏꯅꯁꯨ ꯇꯧꯔꯛꯄ ꯑꯗꯨꯅꯤ ꯑꯗꯨꯅ
ꯑꯣ ꯅꯪ ꯅꯨꯄꯤ ꯁꯥꯎꯒꯅꯤꯀꯣ
ꯆꯥꯎꯥꯎꯔꯗ
ꯌꯥꯝ ꯈꯪꯅꯩꯌꯦꯀꯣ ꯃꯤꯗꯤ
ꯑꯥꯎ ꯈꯪꯅꯒꯗꯕꯅꯦ ꯈꯪꯅꯗ꯭ꯔꯗꯤ ꯌꯥꯗ꯭ꯔꯦ ꯀꯔ ꯀ ꯅꯨꯄꯥꯔꯣ ꯅꯨꯄꯥ ꯅꯨꯄꯥ ꯆꯤꯡꯗꯤ ꯉꯥꯏꯍꯥꯛ ꯉꯔꯥꯡ ꯉꯔꯥꯡ ꯅꯍꯥꯟꯁꯨ ꯀꯣꯜ ꯇꯧꯔꯛꯄ ꯑꯗꯣ ꯑꯍꯟꯅꯤꯅꯦ ꯎꯄꯥꯏ ꯂꯩꯇꯅ ꯑꯗꯨꯝ ꯇꯧꯔꯤꯅꯦ ꯑꯍꯟ ꯐꯥꯎ ꯌꯥꯎꯔꯤꯅꯦ
ꯑꯕ ꯑꯁ ꯌꯥꯎꯒꯗꯕꯅꯦ ꯄꯨꯟꯁꯤ ꯍꯥꯏꯁꯤꯗꯤ
ꯃꯆꯥ ꯂꯩꯔꯤ ꯐꯥꯎ ꯇꯧꯔꯦ
ꯑꯣ ꯅꯪꯗꯤ ꯅꯆꯥ ꯂꯩꯇ꯭ꯔꯤꯕꯣ
ꯂꯩꯔꯦꯗ
ꯑꯣ ꯄꯥꯈꯪ꯭ꯔꯣ ꯅꯪꯗꯤ
ꯄꯈꯪ ꯅꯠꯇ꯭ꯔꯔꯤ
ꯉꯪꯉꯥꯏꯁꯨ ꯅꯪ ꯌꯨꯝ ꯄꯥꯟꯕ ꯅꯪ ꯅꯨꯄꯤ ꯊꯅ ꯅꯪ ꯑꯣꯏꯅ ꯌꯨꯝ ꯄꯥꯜꯂꯕꯣ
ꯅꯪꯁꯤꯗꯤ ꯁꯝꯂꯥꯡꯗꯤ ꯐꯖꯅ ꯁꯝ ꯂꯥꯡ ꯑꯣꯂꯦ
ꯍꯧꯖꯤꯗꯤꯒꯥꯟꯗ ꯁꯝꯂꯥꯡ ꯇꯧꯗ꯭ꯔꯦꯗ ꯑꯩ ꯉꯥꯡꯃꯟꯕ ꯑꯩꯒꯤ ꯑꯦꯁ ꯁꯝꯂꯥꯡꯒꯤ ꯇꯥꯏꯇꯥꯜ ꯊꯨꯒꯦꯈꯣꯏ
ꯀꯔꯤ ꯑꯣꯟꯈ꯭ꯔꯒꯦ ꯑꯃꯨꯛ ꯒꯦꯟꯖꯤ ꯑꯣꯜꯂꯕꯣ ꯅꯣꯏ ꯆꯥꯛ ꯌꯦꯟꯁꯥꯡ ꯂꯣꯏꯗ꯭ꯔꯤꯕꯔꯤꯕꯣ ꯍꯜꯂꯣ ꯇꯥꯕ
ꯑꯣ ꯑꯣ ꯑꯩ ꯍꯧꯖꯤꯛꯇꯣ ꯀꯩꯔꯣ ꯏꯃꯥꯔꯖꯦꯟꯁꯤ ꯀꯣꯜ ꯇꯧꯔꯛꯏꯅꯦ
ꯀꯩꯅꯣ ꯅꯦꯛ ꯀꯅꯥ
ꯑꯩꯅ ꯅꯝꯕꯤꯕꯗꯩ ꯑꯣꯏꯔꯝꯅꯤ ꯁꯣꯏꯕꯗ
ꯀꯣꯟ ꯋꯥꯔꯤ ꯁꯥꯕꯗ ꯅꯣꯛꯄꯗ ꯅꯝ ꯑꯁꯣꯏꯕ ꯑꯣꯏꯔꯝꯒꯅꯤ ꯅꯪꯁꯦ ꯀꯔꯤ ꯏꯃꯔꯖꯦꯟꯁꯤ ꯊꯕꯛ ꯂꯩꯕꯖꯥꯔꯣ
ꯑ
ꯎꯝ ꯅꯣꯏ ꯉꯥꯅꯨꯒ ꯂꯣꯏꯕ꯭ꯔꯣ
ꯂꯣꯏꯗꯦꯗ ꯅꯪꯁꯨ ꯌꯥꯝ ꯅꯣꯛꯅꯤꯡꯕ ꯃꯥꯜꯂꯦꯗ
ꯑ ꯅꯪꯅ ꯅꯣꯛꯄꯒꯤꯅꯤꯅꯦ ꯅꯪꯒꯤ ꯅꯣꯛꯄꯗꯣ ꯑꯩꯅꯁꯨ ꯑꯗꯨꯝ ꯃꯇꯦꯡ ꯄꯥꯡꯕꯤꯕ ꯀ
ꯑꯥ ꯑꯗꯨ ꯑꯗꯨꯅꯦ
ꯑꯗꯨꯅꯤꯗꯅ
ꯅꯪ ꯁꯥꯕꯊ
ꯁꯨꯅꯤ
ꯍꯣꯏ ꯃꯣꯇꯤ ꯌꯥꯝꯕ
ꯅꯪ ꯆꯥꯕ ꯌꯥꯔꯣꯏꯅꯦ
ꯑꯥꯎ ꯆꯥꯒ꯭ꯔ ꯑꯗꯨ ꯅꯪ ꯃꯣꯛꯗꯤ ꯑꯦ ꯌꯥꯝ ꯆꯥꯒꯂꯦ ꯍꯥꯏꯗꯨꯗꯤ ꯁꯤꯡꯗꯨꯒ
ꯅꯪꯗꯤ ꯅꯪ ꯅꯨꯄꯥꯅꯤꯅ ꯅꯪ ꯏꯟꯁꯥꯡ ꯄꯨꯊꯣꯔꯛꯑꯣ
ꯎꯝ
ꯅꯝꯕꯔ ꯋꯥꯟ ꯇꯥꯕꯗꯣ ꯅꯝꯕꯔ ꯂꯥꯁ ꯇꯥꯈ꯭ꯔꯦ ꯍꯟꯗꯛꯀ
ꯌꯥꯗ꯭ꯔꯅꯤ
ꯑꯗꯣ ꯄꯥꯔꯇꯤ ꯇꯧꯁꯦ ꯍꯥꯏꯕ
ꯍꯧ ꯇꯧꯁꯤ
ꯑꯗꯣ ꯍꯤꯟꯖꯥꯡꯗꯣ ꯀꯦ ꯖꯤ ꯑꯅꯤ ꯂꯩꯔꯣ ꯑꯃꯨꯛ ꯕꯥꯥꯡ ꯇꯧꯔꯒ ꯌꯨꯇꯨꯨꯞ ꯆꯦꯟꯅꯜ ꯍꯥꯡꯉꯁꯤ
ꯇꯧꯔꯁꯤ ꯇꯋꯥꯔꯁꯤ ꯅꯪ ꯀꯦ
ꯌꯥꯕ ꯅꯠꯇ꯭ꯔꯣ ꯍꯥ ꯑꯩꯗꯤ ꯌꯥꯝ ꯌꯥꯝ ꯆꯥꯕꯅꯦ ꯌꯥꯝ ꯌꯥꯝ ꯆꯥꯕꯅꯦ ꯑꯩꯒꯤ ꯀꯤꯖꯤ ꯑꯅꯤ ꯂꯩꯔꯣ ꯅꯪꯒꯤ ꯀꯤꯖꯤ ꯍꯥꯥ
ꯃꯨꯕꯤ ꯌꯣꯜꯂꯅꯤꯕ ꯌꯥꯝ ꯆꯥꯔꯗꯤ ꯃ ꯃꯟꯕꯤ
ꯃꯟꯗꯤꯔꯗꯤ ꯀꯩꯅꯣ
ꯐꯤ ꯐꯤꯝ ꯀꯣꯝꯕꯤ ꯃꯗꯣ ꯈꯪꯕ꯭ꯔꯥ ꯅꯠꯇ ꯐ ꯀ ꯐ ꯉꯝꯗ ꯃꯤ ꯣꯝꯕꯤꯗꯣ ꯈꯠꯇꯕ꯭ꯔꯥ ꯍꯥꯏꯕ
ꯑꯦ ꯃꯤ ꯐꯤꯂꯝꯒꯤꯗꯤ ꯐꯤꯂꯝꯅꯤꯍꯦ
ꯎꯝ ꯀꯪ꯭ꯔꯦꯗꯤꯪ꯭ꯔꯦꯁꯨ
ꯈꯟ꯭ꯔꯗꯤ ꯈꯟ꯭ꯔꯦ
ꯎꯝ ꯑꯗꯨꯗꯟꯅꯦ
ꯎ ꯅꯪ ꯍꯧꯖꯤꯛ ꯀꯅꯥ ꯀꯅꯥ ꯂꯩꯔꯤꯅꯣ
ꯏꯃ ꯀꯁꯦ
ꯑꯁ ꯅꯃꯥꯒ ꯅꯆꯦꯒ ꯃꯃꯥꯡꯗ ꯋꯥꯔꯤ ꯁꯥꯕꯁꯤꯅꯤ ꯏꯀꯥꯏ ꯍ
ꯃꯤꯗꯤ ꯀꯣꯜ ꯇꯧꯔ ꯌꯥ ꯑꯗꯨꯣꯏꯁꯨ ꯅꯨꯡꯁꯤꯕꯃ ꯑꯗꯨꯝ ꯇꯧꯈ꯭ꯔꯒꯦ
ꯀꯔꯤ ꯍꯥꯏꯕ
ꯀꯣꯜ ꯇꯧꯔꯛꯏꯕ ꯑꯗꯨ ꯑꯣꯏꯔꯁꯨ ꯄꯥꯏꯈꯠꯂꯔꯣꯏꯕ ꯍꯧꯖꯤꯛ
ꯀꯔꯤꯅꯣ ꯑꯩꯒ ꯋꯥꯔꯤ ꯁꯥꯔꯒ ꯃꯤ ꯑꯇꯣꯞꯄꯗ ꯋꯥꯔꯤ ꯑꯃꯨꯛ ꯁꯥꯒꯦ ꯍꯥꯏꯔꯣꯅ
ꯁꯥꯔꯣꯏꯕ ꯑ ꯑꯗꯨ ꯇꯧꯔꯛꯑꯦ ꯍꯥꯏꯕꯅꯤꯗ
ꯅꯪꯒꯤ ꯊꯃꯣꯏꯗꯣ ꯗꯣꯕ꯭ꯂꯤꯡ ꯆꯠꯄ ꯃꯥꯜꯔꯦ ꯅꯪꯁꯤꯗꯤ ꯀꯔꯤꯅꯣꯅꯦ ꯑꯃꯗꯁꯨ ꯁꯥꯟꯅꯒꯦ ꯌꯥ ꯑꯃꯗꯁꯨ ꯁꯥꯟꯅꯒꯦ
ꯈꯪꯗꯦ ꯑꯗꯨꯔꯗꯤ ꯑꯩ ꯎ ꯇꯏ ꯀ ꯅ ꯇꯧꯅꯤ
ꯀꯔꯤꯅꯣ ꯅꯪ ꯋꯥꯈꯜꯥꯁꯦ ꯌꯥꯝ ꯂꯥꯡꯉꯦ ꯍꯔꯥꯎꯕ ꯍꯔꯥꯎꯔꯗꯤ ꯇ꯭ꯔꯤꯠ ꯇꯧꯔꯣ ꯀꯩꯅꯣ ꯑꯆꯥꯄꯣꯒꯨꯝꯕ
ꯇꯧꯔꯛꯀꯤꯦ ꯎꯝ
ꯇꯧꯔꯛꯀꯦꯔ ꯀꯩꯗꯧꯉꯅ ꯇꯧꯔꯀꯦ ꯀꯌꯥꯅꯣ ꯑꯩꯉꯣꯟꯗꯗꯤ ꯅꯨꯃꯤꯠ ꯊꯥ ꯂꯦꯞꯄꯣ
ꯎꯝ
ꯎꯝ ꯅꯣꯏꯁꯦ ꯉꯁꯤꯁꯦ ꯁꯟꯗꯦꯅꯤ ꯀꯔꯤ ꯀꯣꯏꯕ ꯆꯠꯂꯣꯏꯗ꯭ꯔꯣ
ꯑꯁ ꯆꯠꯂꯣꯏꯗ ꯏꯃꯥꯟꯅꯕꯁꯤꯡꯁꯨ ꯂꯣꯏ ꯂꯩ ꯆꯟꯗ꯭ꯦꯕ ꯍꯧꯖꯤꯛꯇꯤ
ꯀꯣꯏꯕ ꯆꯠꯂꯣꯅꯦ ꯅꯣꯏ ꯄꯥꯈꯪꯁꯤꯡꯁ ꯀꯣꯏꯒꯗꯕꯅꯦ ꯅꯨꯄꯤꯒ ꯑꯅꯧ ꯑꯅꯧꯕ ꯀꯣꯏꯔꯒ ꯅꯨꯡꯉꯥꯏꯊꯣꯛꯀꯗꯕꯅꯤꯅꯦ
ꯑꯩ ꯅꯨꯄꯤꯒ ꯑꯣꯏꯔꯒ ꯀꯩ ꯀꯥꯟꯅꯕ ꯐꯪꯒꯅꯤ ꯑꯣꯏꯔꯣꯏꯗꯕꯗꯅ
ꯅꯪꯗꯤ ꯌꯥꯝ ꯀꯣꯏꯌꯦꯗ ꯅꯪ ꯋꯥꯔꯤ ꯁꯥꯕꯗꯣ ꯑꯩ ꯌꯥꯝ ꯇꯥꯏꯌꯦ
ꯑꯩꯁ ꯀꯅꯥꯅ ꯍꯥꯏꯕ꯭ꯔꯣ ꯑꯩꯗꯤ ꯈꯪꯗꯦꯅ
ꯑꯩ ꯑꯗꯨꯝ ꯇꯥꯏꯌꯦ ꯅꯪꯅ ꯋꯥꯔꯤ ꯁꯥꯟꯅꯕꯗꯣ ꯀꯥꯏꯅꯈ꯭ꯔꯕ꯭ꯔꯣ ꯀꯔꯤꯅꯣ ꯅꯣ
ꯑꯣ ꯑꯣ ꯈꯪꯉꯦ ꯈꯪꯉꯦ ꯅꯍꯥꯟꯋꯥꯏ ꯑꯣ ꯑꯣ ꯈꯪꯉꯤ ꯈꯪꯉꯦꯕ
ꯅꯍꯥꯟꯋꯥ ꯋꯥꯔꯤ ꯌꯥꯝ ꯁꯥꯟꯅꯔꯝꯕꯗ
ꯑ ꯅꯪ ꯅꯪ ꯌꯥꯝ ꯇꯥꯒ ꯃꯅꯤ ꯏꯚ ꯑꯩ ꯑꯩꯈꯣꯏ ꯌꯨꯝꯒꯤ ꯃꯊꯛꯇ ꯂꯩꯕꯗꯣ
ꯑꯣ
ꯑꯗꯨꯗ ꯅꯨꯡꯇꯤꯒꯤ ꯀꯣꯜ ꯇꯧꯛꯄꯅꯦꯕ ꯃꯐꯝꯗ ꯑꯩꯒꯤ ꯑꯗꯨ ꯑꯩꯒꯤ ꯏꯁꯄꯣꯠꯅꯦꯕ ꯀꯣꯁꯦꯟ ꯇꯥꯅꯤꯕ ꯎꯝ ꯀꯣꯁꯤ ꯇꯥꯔꯅꯤꯕ ꯑꯗꯨꯗ ꯃꯊꯛꯇ ꯑꯩꯈꯣꯏ ꯌꯨꯝ ꯃꯊꯛꯇ ꯂꯩꯌꯦꯗꯅ ꯌꯨꯝ ꯑꯃ
꫰ꯍꯣꯏ
ꯑꯗꯣ
ꯌꯨꯝ ꯑꯃ ꯂꯩꯔꯒ ꫰ꯍꯟꯅꯨꯕꯤ ꯑꯃꯁꯨ ꯂꯩꯕꯗꯣ
ꯏꯣ
ꯑꯗꯨ ꯋꯥꯔꯤ ꯑꯗꯨꯝ ꯁꯥꯟꯅꯕꯗ
ꯎꯝ
ꯨ ꯁꯅꯥꯎ ꯀꯩꯅꯅꯣ
ꯆꯅꯥꯕꯅꯦ ꯌꯥꯗꯔꯤ
ꯑꯁ ꯊꯨꯅ ꯕ꯭ꯔꯦꯛꯑꯞ ꯇꯧꯋꯍꯦ ꯅꯣꯏꯁꯤꯗꯤ ꯇꯥꯟꯈꯠꯂꯛꯍꯦ
ꯇꯕ꯭ꯔꯣ
ꯇꯥꯏꯌꯦ ꯅꯦꯋꯥꯡ ꯌꯥꯏꯀꯣ
ꯑꯣ ꯌꯥꯏ ꯌꯥꯏ
ꯅꯋꯥ ꯑꯃꯨ
ꯆꯠꯂꯣꯏꯗ ꯑꯩꯈꯣꯏ ꯑꯩꯈꯟꯗꯅꯦ ꯋꯥ ꯌꯥꯝ ꯐꯩꯅ
ꯅꯣꯏ ꯈꯨꯟꯁꯤꯁꯨ ꯃꯔꯛ ꯃꯔꯛꯇ ꯌꯥꯗꯕꯅꯤꯅꯦ
ꯎꯝ ꯍꯧꯖꯤꯛꯀꯥꯟꯗꯤ ꯌꯥꯔꯦꯗ ꯃꯩ ꯃꯣꯜꯂꯤꯁꯤ ꯃꯩ ꯂꯥꯛꯑꯁꯨ ꯂꯣꯏ
ꯁꯦꯡꯕ꯭ꯔꯣ
ꯑꯥꯎ
ꯈꯨꯟꯗ ꯂꯥꯛꯑꯒꯦ ꯑꯗꯨꯗꯤ ꯑꯃꯨꯛꯀ
ꯂ ꯑꯣ ꯅꯪ ꯀꯥꯏꯇꯦ ꯅꯝꯕ꯭ꯔ
ꯀ
ꯅꯅꯤ ꯀꯥꯏ ꯆꯦ ꯑꯃ꯭ꯔ
ꯑꯩꯗꯤ ꯄꯪꯆꯦꯟ ꯆꯦꯜꯂꯦ
ꯎ ꯎꯗꯕꯁꯨ ꯀꯣꯏꯒꯤꯅꯦ
ꯑꯁ ꯅꯪ ꯑꯩ ꯈꯪꯕ꯭ꯔꯣ
ꯑꯥꯎ ꯈꯪꯉꯤ ꯅ ꯅ ꯃ ꯊꯅꯗꯣ ꯅꯣꯡꯃ ꯊꯦꯡꯅꯕꯗꯣ ꯈꯪꯗꯕ꯭ꯔꯣ
ꯑꯗꯨꯍꯦ ꯑꯩꯗꯤ ꯅꯪ ꯂꯣꯟꯅ ꯑꯩꯉꯣꯟꯗ ꯊꯤꯔꯒ ꯆꯠꯄ꯭ꯔꯣ
ꯑ ꯑꯗꯨ ꯑꯩ ꯄꯁꯥ ꯈꯪꯗꯦꯅꯤ
ꯏꯁ ꯂꯣꯟꯅꯒ ꯃꯤꯗ ꯊꯤꯕ ꯆꯠꯂꯦꯅꯦ ꯀꯔꯤ
ꯎꯝ ꯇ ꯀꯗꯔꯅꯤ ꯍꯧꯗꯤ ꯀꯃꯤꯇ ꯎꯝ
ꯎ ꯍ ꯌꯥꯝ ꯁꯥꯏꯌꯦ ꯅꯨꯡꯁꯥ ꯊꯣꯛꯑꯁꯨ
ꯀꯗꯥꯗꯅ ꯗ
ꯅꯨꯡꯁꯥ ꯊꯣꯛꯑꯦꯣꯏ ꯑꯩꯈꯣꯏꯔꯣꯝꯗ ꯅꯨꯡꯁꯥ ꯌꯥꯝ